ꯑꯣ ꯑ
ꯇꯥꯕꯣ
ꯇꯌꯦ ꯀꯗꯧꯔꯤꯒꯦ ꯛꯆꯥꯅꯦꯦ
ꯋꯥꯔꯤ ꯁꯥꯕꯁꯦ ꯀꯣꯏꯁꯟ ꯑꯃ ꯑꯃꯗ ꯑꯗꯨꯝ ꯀꯩꯅꯣ ꯇꯧ ꯂꯩꯔꯦ
ꯑꯗꯨꯅ ꯐꯠꯇ꯭ꯔꯣ ꯅꯪꯁꯨ ꯌꯥꯝ ꯍꯥꯏꯅꯤꯡꯕ ꯑꯩꯁꯨ ꯌꯥꯝ ꯍꯥꯏꯅꯤꯡꯕ
ꯎꯝ ꯍꯣꯏꯅꯦ ꯍꯣꯏꯅꯦ ꯌꯥꯝ ꯍꯥꯏꯔꯒ ꯌꯥꯝ ꯐꯪꯕꯅꯤꯅꯀꯣ
ꯎꯝ
ꯎꯝ
ꯀꯗꯥꯕꯂꯩꯅ ꯅꯪꯒꯦ
ꯀꯩꯅꯣꯃ ꯑꯩꯈꯣꯏ ꯃꯔꯨꯞ ꯅꯨꯄꯥ ꯋꯥꯔꯤ ꯁꯥꯔꯝꯕꯅꯤꯗ
ꯑꯣ
ꯁꯥꯕ ꯂꯣꯏꯈ꯭ꯔꯦ ꯑꯗꯨꯒꯤꯗꯃꯛꯇ ꯃꯇꯝ ꯈ꯭ꯔꯥ ꯐ꯭ꯔꯤ ꯑꯣꯏꯕꯒꯤꯅꯤ
ꯁꯦ ꯌꯥꯝ ꯊꯅꯦ
ꯑꯇꯣꯞꯄ ꯋꯥꯔꯤ ꯁꯥꯗ꯭ꯔꯕꯣ ꯉꯁꯤꯗꯤ
ꯑꯩ
ꯉꯁꯤ ꯋꯥꯔꯤ ꯁꯥꯗꯦꯕ ꯑꯩ ꯌꯥꯝ ꯆꯤꯅꯤꯡꯉꯤꯁꯤ
ꯑꯣ ꯅꯪ
ꯑꯁꯤ ꯊꯥ ꯑꯥ
ꯅꯝꯕꯔ ꯑꯃꯒ ꯀꯩꯅꯣ ꯇꯧꯒꯅꯤ ꯍꯥꯏꯕꯗꯨꯣ ꯇꯧꯈ꯭ꯔꯕꯣ
ꯍꯧꯧꯈ꯭ꯔꯦ ꯉꯔꯥꯡ ꯎꯝ ꯉꯔꯥꯡ ꯇꯧꯕꯅꯦ ꯑꯗꯨꯗ ꯉꯔꯥꯡ ꯅꯨꯄꯤ ꯅꯨꯄꯤ ꯑꯃꯕꯨ ꯋꯥꯔꯤ ꯁꯥꯟꯅꯩ
ꯑꯆꯥꯥ
ꯃꯔꯤꯔꯛ ꯁꯅꯩ ꯅꯨꯄꯤ ꯑꯃꯕꯨ
ꯐꯩ ꯐꯩ ꯄꯩꯁꯥ ꯄꯩꯁꯥ ꯌꯥꯝ ꯄꯩꯁꯥ ꯌꯥꯝ ꯄꯥꯏꯕ ꯑꯣꯏꯌꯣ
ꯌꯥꯝ ꯄꯥꯏꯕ ꯌꯥꯝ ꯐꯪꯕ ꯑꯣꯏꯌꯨ ꯀꯔꯤꯒꯤ
ꯑꯩꯈꯣꯏ ꯒ꯭ꯔꯨꯞꯇ ꯀꯔꯤ ꯀꯔꯤ ꯊꯥꯕ꯭ꯔꯥ ꯈꯪꯗꯦꯅꯦ ꯃꯤꯁꯤꯡꯁꯦ ꯑꯩ ꯃꯦꯁꯦꯁ ꯄꯥꯕ ꯂꯣꯏꯁꯤꯟꯕ ꯉꯝꯗ꯭ꯔꯦ
ꯅꯪꯅ ꯒ꯭ꯔꯨꯞꯇꯨ ꯆꯪꯗꯕꯒꯤꯅꯤꯅ
ꯎꯝ
ꯑꯩꯒꯤ ꯒ꯭ꯔꯨꯞꯇ ꯆꯪꯉꯒ ꯁꯥ ꯊꯝꯕꯅꯤ ꯑꯦꯀꯤ ꯀ ꯑꯣꯏꯕꯅꯦꯒ꯭ꯔꯨꯞ ꯑꯩ ꯌꯥꯎꯕ ꯍꯥꯏꯕꯣ ꯑꯩꯗꯤ ꯃꯔꯛ ꯃꯔꯛꯇ ꯆꯪꯉꯒ ꯉꯥꯡꯕꯤꯕ ꯁꯤ ꯈ
ꯑꯆꯥ ꯌꯥꯏ ꯌꯥꯏꯌꯦ
ꯃꯣꯏ ꯉꯥꯡꯅꯕꯗ ꯊꯛꯄꯤꯔ ꯂꯣꯏꯔꯦ
ꯎꯝ ꯀ꯭ꯔꯝ ꯀ꯭ꯔꯃ ꯋꯥꯔ
ꯍꯅ ꯃꯣꯏ ꯎꯝ ꯋꯥꯔꯤ ꯁꯥꯟꯅꯅꯤꯡꯉꯥꯏ ꯑꯗꯨꯝ ꯀꯧꯕꯗꯣ
ꯑꯆꯥ
ꯑꯗꯨꯒꯨꯝꯕ ꯑꯣꯏꯕꯅꯤ ꯑꯗꯨꯒ ꯑꯗꯨꯝ ꯀꯔꯤ ꯍꯥꯏꯒꯦꯔꯥ ꯍꯣꯏ ꯑꯗꯨꯝ ꯊꯣꯛꯄ ꯋꯥꯔꯤ ꯁꯥꯟꯅꯔꯂꯦ ꯅꯣꯏ ꯄꯨꯕꯅꯤ
ꯑꯩꯅ ꯀꯩꯅꯣ ꯇꯧꯔ ꯂꯩꯔꯝꯃꯗꯤ ꯑꯩꯗꯤ ꯑꯁ ꯑꯁ ꯍꯥꯏꯔꯨꯔꯣꯏꯒꯦꯗ ꯀꯥꯏ
ꯍꯥꯏꯌꯦꯗꯥ ꯍꯥꯏꯌꯦꯗꯥ
ꯊꯕꯛ ꯂꯩꯇꯕ ꯑꯩꯈꯣꯏ ꯈꯛꯇ ꯉꯥꯏꯔꯦꯕꯅꯤꯗ
ꯁꯤ
ꯃꯇꯝꯅ ꯊꯕꯛ ꯆꯤꯜꯂꯗꯤ ꯃꯤꯕꯨ ꯋꯥꯔꯤ ꯁꯥꯕ ꯍꯥꯏꯕꯁꯦ ꯋꯥ ꯅꯤ ꯋꯥꯅꯤ
ꯋꯥꯕꯅꯤꯅ ꯊꯕꯛ ꯆꯤꯟꯗꯕ ꯃꯇꯥꯡ ꯇꯧꯕ ꯇꯕꯅꯤ ꯑꯩ ꯊꯕꯛ ꯆꯤꯜꯂꯗꯤ ꯇꯧꯔꯦꯗ ꯍꯧꯖꯤꯛ ꯐ꯭ꯔꯤꯗ ꯂꯩꯌꯦꯦ ꯐꯝꯃꯒ ꯂꯩꯔꯦ
ꯅꯪꯅ ꯇꯧꯔꯒ ꯑꯩ ꯑꯩꯉꯣꯟꯗ ꯊꯥꯔꯛꯈ꯭ꯔꯣꯗꯅ
ꯦ ꯇꯧꯔꯒ ꯑꯩꯗꯤ ꯃ ꯃꯇꯝꯝ ꯂꯩꯇꯦ ꯀꯣꯜ ꯇꯧ
ꯑꯩꯒꯤꯗ ꯅꯪ ꯂꯧꯈ꯭ꯔꯣ ꯑꯗꯨꯒ
ꯎꯝ ꯂꯧꯀꯦ ꯂꯀꯦ ꯂꯧꯔꯒ ꯂꯣꯏꯔꯦ ꯀꯩꯅꯩꯅ ꯂꯧꯔ
ꯅꯤꯄꯥ ꯈꯔ ꯅꯤꯄꯥ ꯈꯔ ꯆꯥꯟꯁ ꯂꯧꯔꯕꯅ
ꯅꯪ ꯂꯥꯛꯑꯣꯅꯦ ꯑꯗꯨꯗꯤ ꯑꯩꯉꯣꯟꯗ ꯍꯥꯏꯅꯦ
ꯑꯩ ꯃꯇꯝ ꯂꯩꯇꯕ ꯏꯅꯦ
ꯑꯩꯒꯤ ꯃꯇꯝ ꯌꯥꯝ ꯂꯩꯕ꯭ꯔꯣ
ꯃꯌꯥꯝ ꯂꯩ ꯅꯪꯒꯤ
ꯃꯇ ꯈꯕꯥꯏ ꯌꯥꯁꯤ
ꯌꯥꯝ ꯂꯩꯗꯅ
ꯑꯩ ꯉꯁꯤꯒꯤ ꯋꯥꯔꯤ ꯁꯥꯟꯅꯗꯦ ꯑꯌꯨꯛꯇꯤ ꯀꯅꯥꯅꯣꯁꯤ
ꯑꯌꯨꯛ ꯑꯌꯨꯛ ꯀꯔꯤ ꯑꯌꯨꯛ ꯀꯅꯥ ꯁꯅꯥꯕ
ꯑꯌꯨꯛꯇꯒꯤ ꯀꯅꯥꯒꯁꯨ ꯁꯥꯟꯅꯗꯔꯤ
ꯑꯆꯥ
ꯂꯝꯪ ꯐ꯭ꯔꯤ ꯑꯣꯏꯗꯦ ꯍꯥꯏꯔꯦ
ꯅꯣꯏꯅꯤ ꯅꯨꯄꯤꯅꯤꯅ ꯀꯔꯤ ꯍꯥꯏꯁꯤꯔꯥ ꯅꯨꯄꯥꯅ ꯋꯥꯔꯤ ꯁꯥꯅꯤꯡꯉꯒ ꯑꯗꯨꯝ ꯉꯥꯏ ꯂꯩꯅꯤꯅꯦ
ꯋꯥꯔꯤ ꯁꯥꯅꯤꯡꯉꯒ
ꯃꯈꯣꯟ ꯂꯨ ꯁꯦꯡꯗ꯭ꯔꯦꯀꯣ ꯃꯈꯣꯟ ꯐꯖꯅ ꯇꯥꯗ꯭ꯔꯦ
ꯋꯥꯔꯤ ꯁꯥꯅꯤꯡꯂꯒ ꯉꯥꯏꯔꯒ ꯂꯩ ꯍꯥꯏꯕ꯭ꯔꯣ
ꯍꯣꯏꯗ ꯅꯣꯏꯕꯨꯗꯤ
ꯀꯅꯥꯅ
ꯀꯅꯥꯅ ꯅꯨꯄꯥ ꯅꯨꯄꯥꯁꯤꯡꯅ ꯃꯤ ꯍꯥꯏꯕ ꯌꯥꯗꯦ ꯑꯗꯨ ꯋꯥꯔꯤ ꯈꯔ ꯁꯅꯥꯔꯒꯥꯟ ꯋꯥꯔꯤ ꯈꯔ ꯁꯔ ꯁꯅꯥꯔꯒ ꯀꯩꯅꯣ ꯇꯧꯗꯨꯅ ꯋꯥꯆꯦꯞꯀꯨꯝꯕꯗ ꯇꯦꯛꯁ ꯊꯥꯅꯔꯒ ꯀꯔꯤꯕ ꯐꯣꯇꯣꯒꯨꯝꯕ ꯂꯩꯐꯝ ꯍꯥꯡꯉꯒ ꯅꯛꯄ꯭ꯔꯥ ꯂꯥꯞꯄ꯭ꯔꯥ ꯀꯣꯏꯈ꯭ꯔꯕ꯭ꯔꯥ ꯅꯨꯄꯥ ꯀꯌꯥ ꯑꯣꯏꯕ꯭ꯔꯥ ꯋꯥꯔꯤ ꯁꯥꯟꯅꯥꯗꯅ
ꯏꯕ꯭ꯔ ꯑꯦꯗꯚꯥꯏꯁ
ꯅꯈꯣꯟ ꯁꯦꯡꯗ꯭ꯔꯦꯀꯣ ꯀꯔꯤ ꯇꯧꯕ꯭ꯔꯣ ꯈꯪꯗꯦ
ꯑ ꯍꯗꯀꯣ
ꯉꯥꯏꯒꯦ ꯉꯥꯏꯒꯦ ꯅꯪ ꯀꯔꯣ ꯍꯥꯞꯄ꯭ꯔꯣ ꯑꯦꯕꯁꯀꯨꯝꯕ
ꯑꯥ ꯉ ꯊꯣꯛꯈ꯭ꯔꯦ
ꯑ ꯇꯔꯦ ꯇꯔꯦ ꯍꯧꯖꯤꯛ
ꯎꯝ ꯅꯪꯅ ꯑꯩꯉꯣꯟꯗ ꯍꯥꯏꯕ ꯁꯨꯔꯨꯛꯇꯤꯅꯦ
ꯑꯥ
ꯅꯪꯗꯣ ꯅꯪꯁꯨ ꯇꯧꯈ꯭ꯔꯣ ꯍꯥꯏꯕ ꯑꯩꯉꯣꯟꯗ ꯍꯥꯏꯒꯅꯧꯕ
ꯑꯩꯕꯨꯗꯤ ꯇꯧꯅꯤꯡꯉ ꯂꯩꯕꯅꯤꯅꯦ ꯑꯗꯨꯕꯨ ꯃꯇꯝ ꯁꯪꯗ꯭ꯔꯕ ꯍꯥꯏꯇꯥꯔꯦ
ꯑ ꯃ ꯆꯤꯟ ꯊꯕꯗꯣ
ꯀꯩꯅꯩꯅꯣ
ꯀꯅꯥ ꯃꯤ ꯃꯁ ꯛ ꯌꯥꯝ ꯈꯪꯗꯕ ꯃꯤꯗꯨ ꯅꯪ ꯅꯨꯄꯥ ꯀꯌꯥ ꯀꯣꯏꯕ꯭ꯔꯦ ꯅꯨꯄꯤ ꯀꯌꯥ ꯀꯣꯏꯕ꯭ꯔꯦ ꯑꯗꯨꯝ ꯍꯧ ꯈꯪꯉꯒ ꯂꯩꯗꯔꯣ ꯀꯅꯥ ꯐꯣꯇꯣ ꯅꯤꯒꯦꯔꯣ ꯑꯩꯗꯤ ꯅꯤꯅꯤꯡꯗꯦ ꯐꯪꯗꯁꯅꯨ ꯀꯩꯗꯧꯒꯦꯔꯦ
ꯑꯁ ꯃꯥꯉꯦꯗꯨꯀꯣ ꯃꯥꯉꯦꯗꯀꯣ
ꯋꯥꯔꯤ ꯄꯪꯁꯥꯟ ꯁꯥꯟꯅꯕꯅꯤ ꯂꯩꯔꯝꯗꯗꯤ ꯑꯩ ꯋꯥꯆꯦꯞꯐꯥꯎ ꯆꯪꯗꯦ
ꯑꯠꯆꯥꯥ ꯌꯥꯏꯅꯦ ꯌꯥꯏꯅꯦ ꯃꯗꯨꯗꯤ ꯅꯪ ꯅꯪꯒꯤ ꯃꯊꯛꯇ ꯂꯩꯏꯅꯦ
ꯃꯇꯝ ꯂꯩꯇ ꯑꯩꯒꯤꯗꯃꯛ
ꯃꯇꯝ ꯂꯩꯇꯦ ꯃꯇꯝ ꯂꯩꯇꯦꯅ ꯅꯨꯄꯥ ꯑꯃ ꯑꯅꯤ ꯑꯍꯨꯝ ꯇꯧꯔꯒ ꯋꯥꯔꯤ ꯁꯥꯔ ꯂꯩꯔꯝꯅꯤꯀꯣ ꯃꯩꯇ꯭ꯔꯟ ꯃꯊꯪ
ꯌꯥꯝ ꯅꯪꯅ ꯇꯧꯕꯗꯣ ꯑꯩꯉꯣꯟꯗ ꯍꯥꯏꯒꯅꯨ ꯀꯔꯤ
ꯑꯩꯅ ꯅꯪꯕꯨ ꯍꯥꯏꯔ ꯅꯪꯅ ꯑꯩꯕꯨ
ꯔꯄꯤ ꯅꯠꯇ ꯅꯪꯅ ꯅꯪꯅ ꯇꯧꯕꯒꯤ ꯃꯤ ꯑꯃꯗꯁꯨ ꯇꯧꯒꯅꯤ ꯍꯥꯏꯕꯒꯤ ꯋꯥꯈꯜꯗꯨꯗꯤ ꯊꯥꯗꯣꯛꯎ
ꯑꯁ ꯅꯪꯁꯤꯗꯤ ꯁꯥꯎꯅꯤꯡꯕ꯭ꯔꯥ ꯀꯩꯅꯣꯃꯗꯤ ꯌꯥꯎꯔꯦ ꯉꯗ
ꯑꯩ ꯁꯥꯎꯅꯤꯡꯗꯦ ꯅꯪꯅ ꯇꯧꯔꯒ ꯑꯩꯉꯣꯟꯗ ꯅꯪꯒꯗ ꯇꯧꯋꯣ ꯇꯧꯋꯣ ꯍꯥꯏꯕꯗꯨꯗꯤ ꯑꯩꯗꯤ ꯇꯧꯅꯤꯡ ꯃꯤꯗꯦ
ꯎꯝ ꯅꯪꯒꯤꯗꯨꯗꯤ ꯑꯩ ꯁꯥꯎꯅꯤꯡꯗꯦ ꯑꯩ ꯁꯥꯎꯋꯦ ꯍꯥꯏꯌꯅꯦ
ꯀꯔꯤ ꯑꯩ ꯁꯥꯎꯅꯤꯡꯗꯦ ꯑꯩ ꯁꯥꯎꯋꯤꯗꯒꯤ ꯑꯩ ꯅꯪꯉꯣꯟꯗ ꯁꯥꯎꯕ ꯂꯩꯇꯦ
ꯑꯠꯆꯥ ꯑꯣꯈꯦ ꯌꯥꯏꯗ
ꯄꯥꯎ ꯁꯥꯎꯔ ꯂꯩꯒꯦꯔꯣ
ꯍꯣꯏ ꯍꯣꯏ ꯁꯥꯎꯒꯅꯣ ꯁꯥꯎꯅꯨ ꯑꯁꯥꯎꯕꯁꯦ ꯐꯠꯇꯕꯅꯦ
ꯂꯄꯥꯁꯤꯡꯁꯨ ꯌꯥꯝ ꯈꯟꯕꯅꯦ ꯌꯥꯝ ꯈꯜꯂꯒ ꯋꯥꯔꯤ ꯁꯥꯟꯅꯅꯤꯡꯉꯥꯏ ꯌꯦꯡꯅꯔ ꯂꯩꯕꯅꯦ ꯒ꯭ꯔꯨꯞꯇ ꯆꯪꯉꯒ ꯄꯥꯎꯕ ꯃꯦꯁꯦꯁ
ꯈꯪꯗꯦ ꯑꯩꯁꯨ ꯋꯥꯔꯤ ꯑꯩꯅ ꯁꯅꯥꯕ ꯌꯥꯗꯕ ꯃꯇꯝꯗꯗꯤ ꯑꯃ ꯑꯅꯤ ꯃꯤ ꯀꯧꯔꯛꯀꯅꯤ ꯍꯥꯏꯕꯗꯤ ꯋꯥꯆꯦꯞꯇ ꯑꯣꯏꯒꯦꯔꯥ ꯀꯣꯜ ꯇꯧꯔꯛꯦꯔ ꯑꯁ ꯑꯃ ꯋꯥꯔꯤ ꯁꯥꯁꯦ ꯋꯥꯔꯤ ꯁꯥꯁꯦ ꯇꯧꯔ ꯀꯥꯔ ꯑꯩꯅ ꯐ꯭ꯔꯤ ꯑꯣꯏꯕ ꯀꯥꯟꯗꯗꯤ ꯃꯤꯁꯤꯡꯁꯦ ꯂꯩꯇꯕꯗꯣ
ꯑꯗꯨꯃꯥꯏꯅ ꯇꯧꯕ ꯑꯗꯨꯒꯤꯅꯤ ꯑꯩ ꯋꯥꯔꯤ ꯁꯥꯗ꯭ꯔꯤꯗ ꯅꯪꯅꯦ ꯑꯗꯨꯒ ꯑꯩꯅ ꯅꯍꯥꯟ ꯑꯥ ꯀꯩꯅꯣ ꯍꯥꯏꯝꯕ ꯅꯝꯕꯔ ꯑꯅꯤ ꯄꯤꯗꯅ ꯉꯁꯥꯏ ꯑꯃꯁꯨ ꯍꯥꯏꯕꯗꯣ ꯃꯣꯏ ꯋꯥꯔꯤ
ꯍꯝ ꯁꯥꯕ ꯌꯥꯗ꯭ꯔꯣ ꯅꯨꯄꯤ ꯃꯌꯥꯝꯗꯨꯁꯨ ꯁꯥꯕꯤꯌꯨꯍꯦ ꯉꯁꯥꯏꯁꯨ ꯅꯨꯄꯤ ꯑꯃ ꯎꯝ ꯋꯥꯔꯤ ꯁꯥꯅ ꯀꯧꯔ ꯂꯩꯕꯅꯦ
ꯑ ꯅꯨꯄꯤ ꯁꯥꯕꯁꯦ ꯑꯩꯈꯣꯏ ꯅꯨꯄꯤꯅ ꯑꯩꯈꯣꯏ ꯅꯨ ꯅꯨꯄꯤꯅ ꯁꯥꯎ ꯂꯩꯅꯤꯅꯦ
ꯀꯅꯥ
ꯑꯩꯈꯣꯏ ꯅꯨꯄꯤꯅ
ꯅꯈꯣꯏ ꯅꯨꯄꯤ ꯅꯈꯣꯏ ꯅꯨꯄꯤ ꯌꯣ ꯅꯈꯣꯏ ꯅꯨꯄꯤ ꯑꯃꯨꯛ ꯌꯧꯈ꯭ꯔꯦ
ꯌꯧꯈ꯭ꯔꯦ
ꯅꯨꯄꯤ ꯂꯩꯇꯕ ꯃꯤꯅ ꯅꯨꯄꯤ ꯌꯧꯈ꯭ꯔꯦ
ꯌꯥꯎꯈ꯭ꯔꯦ
ꯅꯨꯄꯤ ꯂꯩꯇꯦ ꯍꯥꯏꯔꯝꯃꯒ ꯑꯩꯈꯣꯏ ꯅꯨꯄꯤꯅ ꯁꯥꯎꯒꯅꯤ ꯒꯥꯥꯏꯌꯦꯅꯦ
ꯁꯥꯎꯗ꯭ꯔꯤꯗꯨ ꯅꯪ ꯅꯪꯅ ꯁꯥꯎꯔꯣꯏꯗ꯭ꯔꯣ
ꯑ
ꯅꯪꯅ ꯁꯥꯎꯔꯣꯏꯗ꯭ꯔꯣ
ꯋꯥꯎ ꯑꯩꯁꯦ ꯅꯪꯒꯤ ꯅꯨꯄꯤ ꯑꯣꯏꯈ꯭ꯔꯕ꯭ꯔꯣ
ꯑꯦ ꯑꯣꯏꯅꯤꯡꯗ꯭ꯔꯕꯣ ꯅꯪꯕꯣ
ꯑꯣꯏꯈ꯭ꯔꯕꯣ ꯍꯪꯕꯅꯦ
ꯑꯁ ꯑꯣꯏꯈ꯭ꯔꯦ
ꯑꯣꯏꯈ꯭ꯔꯦ ꯍꯥꯏꯌꯦ
ꯑꯣꯏꯈ꯭ꯔꯦ ꯑꯣꯏꯈ꯭ꯔꯦ
ꯃꯩꯇꯩꯂꯣꯟꯁꯦ ꯁꯨꯃꯥꯏꯅ ꯍꯥꯏꯗꯤ ꯑꯥ ꯀꯔꯤꯕ ꯏꯃꯥꯟꯅꯕꯤꯁꯤꯡ ꯑꯃ ꯂꯩꯌꯦꯕꯀꯣ ꯅꯪꯅ ꯐꯥꯔꯁꯇ ꯎꯝ ꯅꯝꯕꯔ ꯄꯤꯕꯗꯣ ꯑꯗꯨꯒꯤ ꯖꯥꯇꯤꯒꯤ ꯏꯃꯥꯟꯅꯕꯤ ꯈꯔ ꯂꯩꯕꯀꯣ
ꯔꯣ
ꯃꯩꯇꯩꯂꯣꯟ ꯉꯥꯡꯕꯗꯣ ꯁꯨꯃꯥꯏꯅ ꯍꯥꯏꯕꯅꯦꯕꯀꯣ ꯑꯣꯏꯈ꯭ꯔꯦ ꯇꯧꯈ꯭ꯔꯦ ꯑꯗꯨꯃꯥꯏꯅ ꯌꯥꯝ ꯍꯥꯏꯌꯦꯕꯀꯣ
ꯑꯣꯏꯔꯕꯅꯤ ꯀꯩꯅꯣ ꯍꯥꯏ ꯍꯥꯏꯌꯑꯣ ꯍꯥꯏꯕ꯭ꯔꯣ
ꯍꯣꯏꯁꯦ ꯍꯣꯏ ꯁꯦ
ꯑꯣꯏꯁꯦ ꯑꯁ
ꯑꯣꯏꯁꯦ
ꯅꯪ ꯒꯤꯗꯨꯗꯤ ꯄꯨꯔꯥ ꯑꯁꯥꯃꯤꯁ ꯅꯒꯥꯃꯤꯁ ꯃꯥꯟꯈ꯭ꯔꯦ
ꯃꯥꯟꯅꯤꯅ ꯅꯥꯒꯥꯃꯤꯁ ꯅꯥꯒꯥꯃꯤꯁ ꯂꯣꯟ ꯈꯪꯗꯦ ꯈꯣꯏ ꯃꯃꯥꯗꯤ ꯈꯪꯉꯦ
ꯑꯥ ꯄꯩꯁꯥ ꯂꯩꯔꯗꯤ ꯀꯨꯟꯊ꯭ꯔꯥ ꯑꯃ ꯈꯔ ꯂꯤꯁꯤꯡ ꯀꯨꯟꯊ꯭ꯔꯥ ꯑꯃ ꯈꯔ ꯊꯥꯔꯛꯎꯗꯅ
ꯎꯝ ꯑꯩ ꯑꯩ ꯀꯩꯅꯣꯗ ꯀꯣꯜ ꯇꯧꯈꯤꯒꯦ ꯃꯣꯗꯤꯗ ꯑꯩꯒꯤ ꯐ꯭ꯔꯦꯟ ꯃꯣꯗꯤꯗꯣ ꯑꯗ ꯀꯣꯜ ꯅꯪꯗ ꯑꯃꯨꯛ ꯄꯩꯁꯥ ꯊꯥꯕꯤꯌꯨ ꯍꯥꯏꯒꯦ
ꯑꯗꯨꯗꯤ ꯄꯩꯁꯥ ꯊꯥꯔꯛꯑꯅꯗ ꯑꯩꯉꯣꯟꯗ ꯅꯪ ꯏꯟꯇ꯭ꯔꯣꯗ꯭ꯌꯨꯁ ꯇꯧꯕꯤꯔꯝꯃꯣ ꯈꯪ ꯈ ꯁꯛꯈꯪꯅꯅꯤꯡꯉꯥꯏ ꯃꯊꯪꯒꯤ
ꯑꯗꯨꯁꯨ ꯐꯔꯅꯤ
ꯃꯊꯪ ꯍ ꯃꯊꯪꯗ ꯅꯪꯒꯤ ꯅ ꯑꯩꯅ ꯗꯥꯏꯔꯦꯛ ꯀꯣꯛꯇꯒꯤ ꯌꯦꯟꯅꯔꯒꯦꯅ ꯋꯥꯔꯤ ꯁꯥꯔꯒꯦ
ꯑꯁ ꯏꯔꯨꯕ ꯂꯣꯏꯔꯁꯨ ꯁꯥꯏꯌꯦꯅꯦ ꯌꯥꯝꯅ
ꯅꯪ ꯃꯃꯗ ꯀꯦꯔꯣ ꯏꯔꯒꯦ
ꯇꯨ ꯇꯥꯏꯝꯁ
ꯋꯥꯟꯁ
ꯇꯨ ꯇꯥꯏꯝꯁ
ꯑꯣ
ꯑꯅꯤꯔꯛ ꯑꯅꯤꯔꯛ ꯂꯨꯌꯦꯦ ꯁ ꯁꯥꯏꯌꯦ ꯅꯨꯡꯊꯤꯜꯗ ꯑꯃ ꯂꯨꯒꯅꯤ ꯅꯨꯡꯗꯥꯡꯗ ꯑꯃꯨꯛ ꯂꯨꯒꯅꯤ ꯇꯨꯝꯃꯀꯥꯟꯗ
ꯌꯥꯝ ꯏꯔꯔꯗꯤ ꯑꯩꯈꯣꯏꯒꯤ ꯀꯔꯤꯕ ꯏꯁꯀꯤꯟ ꯌꯥꯗꯕꯅꯤ ꯍꯥꯏꯕꯅꯤꯀꯣ
ꯌꯥꯝ ꯁꯥꯏꯌꯦ ꯑꯩꯗꯤ ꯑꯁ ꯁꯥꯕꯗꯨ ꯂꯩꯕ ꯌꯥꯗꯦ
ꯑꯩꯁꯨ ꯌꯥꯝ ꯁꯥꯕꯅꯤꯅꯦ ꯑꯗꯨꯗꯤ ꯋꯥꯔꯤꯕꯥꯗ ꯂꯩꯃꯤꯅꯥ ꯌꯥꯕ꯭ꯔꯥ
ꯎꯝ ꯎꯝ
ꯍ
ꯎ ꯑꯩ ꯑꯩ ꯌꯥꯝ ꯅꯅꯤꯡꯕ
ꯏꯀꯥꯏꯕ꯭ꯔꯣ
ꯀꯅꯥꯅꯣ ꯍꯥꯏꯕ꯭ꯔꯣ ꯑꯗꯨꯝ ꯏꯔꯨꯔꯗꯤ ꯏꯁꯀꯤꯟ ꯀ ꯇꯧꯕ꯭ꯔꯣ ꯈꯨꯨꯏꯌꯦ ꯍꯥꯏꯕ꯭ꯔꯣ
ꯈꯨ ꯌꯦꯕꯁꯤꯗ ꯃꯁꯤꯗ ꯑ ꯗ꯭ꯔꯥ ꯀꯪꯉꯦ ꯍꯥꯏꯕ꯭ꯔꯥ ꯀꯩꯅꯣ ꯍꯥꯏꯕꯅꯦ ꯃꯣꯏꯗ
ꯑ ꯀꯗ ꯑꯏꯗꯤ ꯏꯇꯔꯣ ꯑꯅ ꯎꯝ
ꯍꯨꯃꯥꯡ ꯁꯧꯔꯒ ꯅꯠꯂꯞ ꯂꯥꯎꯑꯣ ꯍ ꯃꯥ ꯁꯔ ꯂꯥꯎꯔꯝ ꯂ ꯇꯣꯉ ꯂꯩꯗꯅ
ꯎꯝ
ꯃꯗꯨ ꯅꯗꯤꯗꯝ ꯀꯩ ꯎꯃꯥꯡ ꯆꯥꯎꯧꯕꯒꯤ ꯀꯩꯅꯣꯃ ꯁꯣꯐ ꯃꯥꯟꯕ ꯋꯥꯅꯦꯕꯗꯨꯕꯨ ꯅꯪ ꯏꯔꯨ ꯂꯩꯕꯗꯤ ꯌꯥꯗꯕꯅꯤ ꯍꯥꯏꯕꯅꯦ
ꯑꯁ ꯌꯥꯝ ꯁꯥꯕꯅꯤꯅ ꯎꯄꯥꯏ ꯂꯩꯇꯦ
ꯁꯝꯗꯤ ꯅꯣꯡꯃꯗ ꯀꯦꯔ ꯂꯨꯍ ꯆꯥꯡꯕꯥ ꯑꯆꯥ
ꯁꯝꯗꯤ ꯌꯥꯝ ꯁꯝꯗꯣ ꯑꯩꯒꯤ ꯁꯝꯗꯣ ꯑꯗꯨꯝ ꯂꯨꯕꯗꯣ ꯑꯩꯗꯣ ꯋꯥꯏꯑꯕ ꯁꯝꯗꯣ ꯂꯨꯝꯃꯦꯕꯀꯣ ꯀꯪꯕꯁꯨ ꯋꯥꯏꯑꯕ ꯁꯝꯗꯣ ꯋꯦꯠ ꯂꯩꯔꯒ ꯀꯪꯕ ꯋꯥꯏꯑꯦꯕ
ꯅꯣꯏꯗꯤ ꯁꯝ ꯁꯥꯡꯕꯅꯤꯅ ꯇꯧꯕꯅꯤꯅ ꯑꯗꯨꯃꯥꯏꯅ
ꯑꯗꯨꯒꯤ ꯑꯗꯨꯝ ꯀꯣꯛ ꯆꯤꯛꯄ ꯅꯨꯡꯗꯥꯡꯗ ꯑꯗꯨꯝ ꯀꯣꯛ ꯂꯨꯔꯗꯤ ꯀꯪꯗꯔꯒ ꯇꯨꯝꯃꯗꯤ ꯀꯣꯛ ꯆꯤꯛꯄ ꯍꯧꯔꯅꯤ
ꯎꯝ
ꯅꯣꯏ ꯅꯨꯡꯗꯥꯡꯗꯗꯤ ꯀꯣꯛ ꯂꯨꯗ꯭ꯔꯦ